ꯀꯩꯗꯧꯔꯤꯅꯣ
ꯑꯝ ꯄꯥꯟꯗ ꯐꯥꯝꯂꯒ ꯂꯩꯌꯦ
ꯆꯥꯛ ꯆꯥꯔꯕꯣ
ꯑꯪ ꯆꯥꯈ꯭ꯔꯦ ꯍꯣꯏ ꯅꯣꯏꯗꯤ
ꯆꯥ ꯑꯥ ꯑꯥ ꯑꯥ ꯆꯥꯕ ꯂꯣꯏꯔꯦ ꯑꯩꯈꯣꯏꯁꯨ
ꯍꯥꯎꯕ꯭ꯔꯥ
ꯎꯝ ꯍꯥꯎꯋꯤ ꯀꯩ ꯃꯊꯦꯟꯅꯣ ꯅꯣꯏꯗꯤ
ꯑ ꯑꯩꯈꯣꯏꯗꯣ ꯉꯥ ꯖꯥꯏ
ꯏꯁ ꯏꯤꯖꯥꯡꯒꯤ ꯑꯗꯨꯝ ꯌꯥꯏꯀꯣ ꯀꯅꯥ ꯀꯅꯥ ꯂꯩꯒꯦ ꯍꯧꯖꯤꯛꯄꯨ
ꯑꯥ ꯏꯊꯟ ꯂꯩꯌꯦ
ꯅꫭꯏ ꯍꯦꯔꫭꯗꯤ
ꯊꯕꯛ ꯆꯠꯂꯦ
ꯑꯥ
ꯊꯕꯛ ꯆꯠꯈ꯭ꯔꯦ
ꯑꯦ ꯂꯥꯟꯗ ꯊꯕꯛ ꯇꯧ꯭ꯔꯣ
ꯎꯝ ꯍꯣꯏ
ꯎꯝ ꯃꯁꯤ ꯀꯥꯏ ꯀꯥꯏ ꯆꯠꯒ
ꯑꯩꯣꯏ ꯉꯁꯤꯗꯤ ꯀꯗꯥꯏꯁꯨ ꯆꯠꯁꯦ
ꯍꯥꯏꯔꯣ ꯍꯥꯏꯔꯣ ꯅꯪ ꯍꯥꯏꯅꯤꯡꯕꯗ ꯍꯥꯏꯔꯣ
ꯀꯩꯗꯧꯕ꯭ꯔꯥ ꯅꯪꯒꯤ
ꯅꯠꯇꯦ ꯅꯪꯅ ꯋꯥ ꯉꯥꯡꯒꯦ ꯇꯧꯗ ꯑꯩ ꯍꯥꯟꯅ ꯍꯥꯏ
ꯍꯣꯏ ꯀ꯭ꯔꯤ ꯇꯧꯕ꯭ꯔꯥ ꯍꯪꯒꯦ ꯇꯧꯕꯅꯦ
ꯑꯦꯔꯣ
ꯎꯝ
ꯐꯃꯨꯡꯗ ꯍꯤꯞꯄꯒ ꯂꯩꯌꯦ ꯆꯥꯛꯆꯥꯥꯕ ꯂꯣꯏꯔꯒ ꯑꯣꯕ ꯌꯦꯡꯅꯤꯡꯉꯥꯏ ꯈꯔ ꯉꯟꯅ ꯇꯨꯝꯊꯣꯛꯑꯒ ꯑꯃꯨꯛ ꯍꯧꯒꯠꯂꯒ ꯕꯧ ꯌꯦꯡꯗ ꯑꯣꯏꯕ
ꯄꯨꯡ ꯄꯨꯡ ꯀꯌꯥꯗ ꯂꯩꯕ꯭ꯔꯣ ꯉꯁꯤ
ꯄꯨꯡꯁꯦ ꯑꯅꯤ ꯃꯈꯥꯏꯗ
ꯎꯐ
ꯌꯦꯡꯗꯔꯣ ꯅꯪꯁꯨ
ꯎꯝ ꯌꯦꯡꯂꯣꯏ
ꯑꯦꯔ ꯀꯩꯒꯤꯟ
ꯑꯌꯨꯛꯇ ꯑꯣꯏꯅ ꯌꯦꯡꯒꯅꯤ
ꯑꯗꯣ ꯍꯌꯦꯡ ꯑꯌꯨꯛꯅꯦ ꯁꯥꯟꯅꯗꯣꯏꯁꯦ
ꯍꯣꯏ ꯑꯗꯨ ꯑꯗꯨꯗꯤ ꯉꯟꯃꯜꯂꯦ ꯁꯤꯛꯁ ꯊꯥꯔꯇꯤꯒꯤꯗꯣ
ꯑ ꯇꯔꯨꯛ ꯃꯈꯥꯏꯒꯤꯗꯨꯣ ꯌꯦꯡꯒꯦ ꯍꯥꯏꯔꯣ
ꯍꯣꯏ
ꯆ ꯆꯠꯂꯣꯏ
ꯍꯣꯏ ꯑꯗꯨꯅꯦ ꯈꯪꯗꯦ ꯇꯥꯏꯃꯤꯡꯗꯣ ꯆꯥꯗꯦ ꯑꯩꯈꯣꯏꯗꯤ ꯁꯚꯦꯟ ꯊꯥꯔꯇꯤꯗ ꯆꯠꯄꯅꯦ ꯅꯣꯏꯗꯤ
ꯑꯩꯈꯣꯏꯒꯤ ꯇꯔꯨꯛ ꯃꯈꯥꯏ ꯇꯔꯨꯛꯇ ꯇꯔꯨꯛ ꯍꯦꯜꯂꯦ ꯇꯔꯨꯛ ꯑꯗꯨꯒ ꯃꯤꯅꯤꯠ ꯑꯥ ꯊꯔꯥꯃꯉꯥꯗꯩꯗ ꯀꯩꯅꯣ ꯆꯔꯆꯦꯜꯗ ꯀꯩꯅꯣ ꯇꯧꯗ
ꯅꯣꯏꯗꯤ ꯌꯥꯝ ꯉꯜꯂꯦꯀꯣ
ꯎꯝ ꯆꯥꯔꯖꯗꯤ ꯉꯟꯅ ꯀꯥꯒꯗꯕꯅꯤ
ꯑ ꯑꯗꯨꯗꯤ ꯅꯪ ꯌꯦꯡꯂꯔꯣꯏ
ꯈꯪꯗ꯭ꯔꯦ ꯍꯧꯖꯤꯛ ꯈꯪꯗ꯭ꯔꯤꯌꯦ ꯃꯇꯝ ꯂꯥꯛꯑꯒ ꯈꯪꯗ
ꯑꯣ ꯅꯪ ꯉꯝꯒꯦꯔꯣ ꯇꯨ ꯊꯥꯔꯇꯤꯗ ꯌꯦꯡꯂꯒ ꯆꯥꯁ ꯆꯠꯄꯗꯣ
ꯉꯝꯅꯤ ꯀꯩꯅꯣ
ꯑꯔꯦ
ꯅꯪ ꯍꯧꯖꯤꯛ ꯐꯝꯕꯤꯔꯥ ꯅꯠꯇ꯭ꯔꯒꯅ ꯂꯦꯞꯄꯤꯔꯣ ꯅꯠꯇ꯭ꯔꯒꯅ ꯍꯤꯡꯕꯤꯔꯣ
ꯐꯝꯂꯒ ꯂꯩꯌꯦ
ꯔꯨꯝꯗ ꯑꯩꯈꯣꯏ ꯌꯨꯝꯗꯣ ꯃꯤ ꯌꯥꯝ ꯂꯥꯡꯕ ꯑꯗꯨꯒꯤ
ꯑ ꯁꯨꯡ ꯀꯣꯏꯊꯣꯔꯛꯄ ꯃꯤꯁꯤꯡꯗꯣ ꯅꯠꯇ꯭ꯔꯒꯅ ꯏꯃꯨꯡ ꯃꯅꯨꯡꯒꯤ ꯃꯤꯔꯣ
ꯑ ꯐꯨꯠꯕꯣꯜ ꯌꯦꯡꯕ ꯂꯥꯛꯄꯗꯣ
ꯑꯣ ꯑꯩꯁꯤꯡ ꯉꯜꯂꯤꯌꯦ ꯑꯗꯨꯒꯤ
ꯑ ꯃꯣꯏꯗꯤ ꯑꯗꯨꯝ ꯌꯦꯡꯉꯦ ꯍꯜꯂ ꯑꯗꯨꯝ ꯌꯦꯡꯍꯜꯂꯦ ꯁꯥꯟꯅꯈ꯭ꯔꯕ ꯈꯣꯏꯗꯣ
ꯑ ꯑ ꯑꯣ
ꯌꯦ
ꯉꯁꯤꯁꯦ ꯑ ꯈꯔ ꯉꯟꯅ ꯂꯥꯛꯑꯗꯤ ꯅꯨꯡꯉꯥꯏꯗꯕ ꯊꯦꯡ ꯑꯅꯤ ꯃꯈꯥꯏ ꯏꯃꯃꯨꯁꯨꯣ
ꯑꯗꯨꯅꯦ ꯁꯞꯄꯣꯔꯠ ꯇꯧꯕꯁꯨ ꯂꯩꯇꯕꯅꯤꯅ
ꯁꯔ ꯈꯨꯁꯤꯔꯕ
ꯍꯌꯦꯡꯅꯦ ꯍꯥꯏꯔꯒ ꯀꯔꯤꯅꯣ
ꯑꯗꯨꯅꯦ ꯀꯔꯝꯕꯗꯅ ꯅꯪ ꯁꯄꯣꯔꯠ ꯇꯧꯔꯤꯁꯦ
ꯑꯥꯔꯖꯦꯟꯇꯤꯅꯥ ꯕ꯭ꯔꯥꯖꯤꯜ
ꯑꯦ ꯑꯦ ꯑꯗꯨꯗꯤ ꯑꯃꯗꯤ ꯁꯤꯕꯗꯅ
ꯑꯃꯗꯤ ꯁꯤꯈ꯭ꯔꯦ ꯍꯣꯏ ꯑꯗꯣ ꯑꯃ ꯂꯩꯔꯤꯗꯅ
ꯑꯗꯣ ꯍꯌꯦꯡꯗꯣ ꯑꯥꯔꯖꯤꯅꯥꯗꯣ ꯑꯗꯨꯝ ꯑꯃꯨꯛ ꯁꯤꯔꯅꯤ
ꯌꯦꯡꯁꯦ ꯁꯨꯞ ꯆꯁꯤꯦ ꯃꯣꯏ ꯃꯣꯏ ꯃꯣꯏꯗꯤ ꯍꯌꯦꯡꯗꯤ ꯂꯥꯏꯅ ꯉꯝꯒꯅꯤꯗ
ꯗ
ꯍꯣꯏ ꯑꯗꯨꯒ ꯅꯍꯥꯟ ꯆꯨꯝꯕ꯭ꯔꯥ ꯌꯦꯡꯁꯤꯅ
ꯍ ꯃꯣꯏꯒꯤ ꯑꯔꯣꯏꯕ ꯅꯨꯃꯤꯠ ꯑꯣꯏꯗꯧ ꯃꯥꯜꯂꯦ ꯄꯨꯡ ꯇꯔꯨꯛ ꯃꯥ ꯈꯥꯏꯗ ꯉꯁꯤꯁꯦ ꯊꯕꯛ ꯋꯥꯅ ꯆꯠꯄꯅꯤꯅ ꯋꯥꯏꯁ ꯆꯥꯛꯆꯥꯥ ꯑꯃ ꯂꯣꯏꯔꯒ ꯎꯝ ꯑꯃꯨꯛ ꯇꯨꯡꯅꯤꯡꯉꯤ
ꯀꯔꯤ ꯀꯔꯤ ꯊꯕꯛ ꯆꯠꯄ꯭ꯔꯣ
ꯉꯁꯤ ꯎꯁꯣꯏ ꯂꯥꯎꯧꯕ ꯆꯠꯄ
ꯅꯪꯅ
ꯎꯝ
ꯍꯩꯕ꯭ꯔꯥ
ꯑꯦ ꯍꯥꯏꯌꯦ ꯀꯩꯅꯣ ꯑꯗꯨꯗꯤ ꯋꯥꯏ ꯀꯥꯡ ꯆꯤꯄꯣꯅ ꯀꯥꯡꯗꯣ ꯌꯥꯝꯍꯟꯕꯒꯤ ꯖ ꯅꯨꯡꯉꯥꯏꯗꯕꯀꯣ
ꯀ ꯀꯔꯤ
ꯀꯥꯡꯗꯣ ꯀꯥꯟꯗꯣ ꯌꯥꯝꯃꯟꯕꯒꯤ ꯀꯥꯡ ꯆꯤꯛꯑꯦꯕ
ꯑꯣꯂꯝꯗꯔ
ꯅꯠꯇꯦ ꯎꯁꯣꯏ ꯍꯥꯎꯐꯝꯗꯣ
ꯎꯝ꯫
ꯑꯗꯨꯗ ꯀꯥꯡ ꯌꯥꯝꯃꯟꯕꯒꯤ꯫ ꯆꯠꯄꯗꯣ ꯑꯥꯎ ꯀꯩꯅꯣ ꯇꯧꯕ ꯀꯥꯡ ꯆꯤꯛꯑꯦꯕꯀꯣ ꯀꯥꯡꯗꯣ ꯌꯥꯝꯃꯒꯤ ꯅꯨꯡꯉꯥꯏꯇꯕ꯫ ꯑꯩ ꯍꯥꯏꯁꯦ ꯒ꯭ꯌꯥꯟ ꯇꯥꯕ꯭ꯔꯣ꯫
ꯑꯥ ꯇꯥꯏ ꯍꯣꯏ꯫
ꯎꯁꯣꯏ ꯆꯥꯅꯤꯡꯕ꯭ꯔꯣ꯫
ꯎꯝ ꯆꯥꯅꯤꯡꯉꯦ ꯑꯩꯈꯣꯏꯗꯤ ꯃꯦꯠꯂꯒ꯫
ꯑꯦ ꯀꯃꯥꯏꯅ
ꯑ ꯃꯣꯔꯣꯛꯁ ꯑꯍꯣꯏ ꯑꯗꯣ ꯎ ꯑ ꯃꯣꯏꯗꯤ ꯃꯣꯔꯣꯛꯁꯨ ꯑꯍꯤ ꯑꯍꯤꯡꯕꯗꯣ ꯌꯥꯝ ꯁꯥꯕ ꯎꯃꯣꯔꯣꯛꯇꯨ ꯑꯗꯨ ꯑꯗꯨꯒ ꯃꯦꯠꯄꯗꯨ ꯌꯥꯝ ꯍꯥꯎꯋꯦꯅ ꯅꯪ ꯃꯣꯔꯣꯛ ꯌꯥꯝ ꯆꯥꯕ꯭ꯔꯥ
ꯑꯁ ꯆꯥꯗꯦꯌꯦ ꯃꯣꯔꯣꯛ ꯗꯤ
ꯑꯩꯗꯤ ꯌꯥꯝ ꯆꯥꯏ ꯃꯣꯔꯣꯛ
ꯑꯣꯛ ꯆꯥ ꯌꯥꯗꯦ ꯑꯣꯛ ꯅꯥꯕꯒꯤ ꯎꯝ ꯈꯣꯏꯗꯤ ꯏꯁꯤꯡ ꯏꯁꯤꯡꯒ ꯆꯥꯒ ꯃꯦꯠꯂꯒ ꯆꯥꯕꯅꯤ ꯈꯣꯗꯤ ꯄꯨꯔꯥ ꯆꯝ ꯐꯨꯠꯅꯤ
ꯅꯪ ꯃꯣꯔꯣꯛ ꯁꯨꯞ ꯆꯥ ꯆꯥꯗꯦ
ꯎꯝ
ꯍꯣꯃꯣ ꯑꯣꯏꯔꯝꯒꯅꯤ
ꯑꯣꯏꯔꯝꯃꯣꯏꯌꯦ ꯑꯗꯨꯗꯤ
ꯒꯦꯗꯣ ꯅꯨꯄꯤꯔ ꯅꯨꯄꯥꯔ ꯈꯪꯗꯕꯗꯣ
ꯍꯣꯏꯅꯦ ꯃꯤ ꯑ ꯃꯣꯔꯣꯛ ꯆꯥꯗꯕꯗꯤ ꯎꯝ ꯅꯪ ꯀꯃꯥꯏꯟ ꯆꯥꯛ ꯆꯪꯕ꯭ꯔꯣ
ꯑꯗꯨ ꯑꯗꯨꯅꯦ ꯏꯁꯥꯅ ꯆꯥ ꯑ ꯆꯥꯕ ꯌꯥꯗꯕ ꯄꯣꯠꯄꯨ
ꯑꯣ ꯑꯥ ꯅꯪꯅꯗꯤ ꯆꯥꯅꯤꯡꯕ꯭ꯔꯥ ꯑ
ꯑꯩꯅ ꯆꯥꯅꯤꯡꯉꯦ ꯍꯥꯏꯔꯒ ꯆꯥꯔꯒ ꯏꯁꯥꯗꯣ ꯐꯠꯇ꯭ꯔꯗꯤ ꯆꯠꯅꯗꯦꯅ
ꯑꯗꯨ ꯅꯪ ꯀꯔꯤꯒꯤ ꯑꯗꯨ ꯅꯧꯅ ꯅꯥꯕ꯭ꯔꯣ
ꯑꯗꯨꯗꯤ
ꯅꯪ ꯅꯨꯄꯤ ꯊꯤꯈ꯭ꯔꯕ꯭ꯔꯥ
ꯀꯥꯏꯗꯩ ꯅꯨꯄꯤꯅꯨꯅꯤ꯫ ꯂꯩꯇ꯭ꯔꯤ
ꯄꯛ꯭ꯇꯔꯦ
ꯅꯨꯄꯤꯕꯨ ꯅꯨꯄꯤꯕꯨ ꯀꯩ ꯀꯩ ꯀꯥꯟꯗꯕꯗ ꯅꯨꯄꯤꯕꯨ ꯀꯩ ꯀꯥꯟ
ꯅꯪ ꯅꯨꯄꯤ ꯊꯤꯔꯣꯢ
ꯊꯤꯔꯣꯏ ꯊꯤꯅꯤꯡꯗꯤ
ꯑꯍ ꯌꯦꯡꯁꯦ
ꯑꯦ ꯑꯩ ꯑꯩꯒꯤꯗꯤ ꯄꯩꯁꯥ ꯂꯩꯔꯒ ꯑꯩꯒꯤ ꯑꯩꯅ
ꯑꯌꯥ ꯄꯩꯁꯥ ꯉꯥꯛꯇꯅ ꯅꯪ ꯀꯃꯥꯏꯅ ꯀꯃꯥꯏ ꯍꯤꯡꯒꯦꯔꯣ
ꯑꯩ ꯑꯩ ꯑꯩꯒꯤꯗꯤ ꯑꯩ
ꯑꯗꯣ ꯅꯪ ꯁꯦꯕꯥ ꯇꯧꯕ ꯃꯤ ꯄꯥꯝꯗꯦ
ꯀꯩꯅꯣ ꯂꯩꯌꯦ ꯍꯒꯗ ꯑꯗꯨ ꯑꯗꯨ ꯊ ꯅꯨꯄꯤꯡ ꯀ
ꯎꯝ ꯉꯝꯁꯨ ꯉꯝꯃꯣꯏꯗꯕꯗ
ꯅꯥꯕꯕ ꯑꯗꯨ ꯈꯣꯠꯀꯦ ꯍꯥꯏꯔꯒ ꯇꯧꯅꯨ ꯇꯧ ꯇꯧꯔꯗꯤ ꯑꯩ ꯅꯪꯒꯤ ꯅꯝꯕꯔ ꯊꯝꯃꯅꯤ ꯀꯣ ꯑꯃꯨꯛ ꯍꯜꯂ ꯇꯧꯔꯛꯑꯔꯣꯏ ꯑꯗꯨꯒ ꯑ ꯊꯤꯗꯅ ꯑꯩꯗꯤ ꯈꯪꯅꯗꯦꯕꯀꯣ ꯅꯨꯄꯤ ꯑꯃ ꯈꯪꯅꯕ ꯃꯥꯏ ꯏꯃꯥꯟꯅꯕꯒ ꯏꯃꯥꯟꯅꯕꯒ ꯈꯪꯅꯕ ꯄꯤꯔ ꯉ ꯃꯥ
ꯎꯝ ꯑꯗꯨ ꯃꯥꯟꯅꯗꯕꯅꯤꯗ ꯅꯅꯨꯡꯁꯨ ꯑꯗꯨ ꯅ ꯃꯥꯟꯅꯕꯒꯤ ꯅꯨꯄꯤꯒ ꯃꯤ ꯂꯣꯏꯅ ꯃꯥꯟꯅꯕꯁꯨ ꯅꯠꯇꯦ
ꯐꯥꯔꯅꯤꯅ
ꯄꯥꯗꯦ
ꯑ
ꯑꯗꯨ ꯑꯣꯏꯔꯁꯨ ꯌꯥꯝ ꯉꯝꯁꯨ ꯉꯝꯃꯣꯏꯗꯕꯗ ꯅꯪꯅ ꯊꯤꯔꯣꯏ ꯍꯥꯏꯕꯗꯨꯣ
ꯑꯩꯅ ꯊꯤꯕꯤ ꯃꯃꯥꯡꯣꯏ ꯊꯤꯕꯤ ꯄꯥꯏ ꯂꯩꯇꯅ
ꯑꯥ ꯅꯪ ꯅ ꯊꯤꯔꯣꯏ ꯑꯩ ꯊꯤꯕꯤꯒꯦ ꯍꯣꯏ
ꯃꯁꯥꯛ ꯃꯇꯧ ꯐꯖꯕ ꯏꯪ ꯇꯞꯄ
ꯎ ꯃꯁꯛ ꯌꯥꯝ ꯐꯖꯕ
ꯣꯡꯣꯡ ꯈꯂꯥꯎꯍꯗ ꯅꯨ ꯑꯗꯨꯒꯨꯝꯕ ꯅꯨꯃꯤꯗꯤ ꯑꯩ ꯌꯥꯔꯦ ꯑꯩꯉꯣꯟꯗꯗꯤ
ꯍꯣꯏ ꯌꯥꯝ ꯆꯝꯕ
ꯌꯦꯡꯁꯦꯅꯦ ꯑꯩꯅ ꯑꯩ ꯍꯞꯇꯥ ꯑꯃ ꯄꯤꯔꯤꯒꯦ ꯅꯪꯒꯤꯗꯃꯛ ꯑꯩꯒꯤ ꯑꯩꯒꯤꯗꯤꯃ ꯅꯨꯄꯤ ꯊꯤ ꯅꯪ ꯉꯝꯕ꯭ꯔꯥ ꯇꯧꯔ
ꯎꯝ ꯍꯣꯏ
ꯌꯥꯒꯗ꯭ꯔꯣ ꯉꯝꯒꯗ꯭ꯔꯅꯦ
ꯌꯦꯡꯒꯦ
ꯎ
ꯎ
ꯅꯪꯅ ꯉꯝꯃꯗꯤ ꯑꯩ ꯅꯪꯒꯤ ꯀꯩꯅꯣꯝ ꯄꯤꯒꯦ
ꯀꯔꯤ ꯀꯔꯤ ꯄꯤꯒꯗꯕ
ꯅꯪꯅꯦ ꯅꯪꯅ ꯍꯥꯏꯕ ꯄꯤꯌꯦ ꯅꯪ ꯆꯥꯅꯤꯡꯕ ꯍꯥꯏꯒꯗ꯭ꯔꯥ ꯅ ꯅ ꯅ ꯎꯅꯤ
ꯍꯣꯏꯅ ꯑꯗꯨ ꯎꯝ ꯅꯪꯅ ꯄꯥꯝꯕꯗꯨꯅꯤꯅ
ꯑꯩꯒꯤꯗꯤ ꯀꯩꯝ ꯀꯥꯏꯗꯦ ꯅ ꯅꯪꯅ ꯅꯨꯄꯤ ꯑꯃ ꯊꯤꯔꯗꯤ ꯑꯩꯒꯤꯗꯤ
ꯄ꯭ꯔꯣꯕꯅ
ꯑꯃ ꯍꯦꯛꯇ ꯌꯥꯕ ꯅꯪꯅ ꯌꯥꯔꯗꯤ ꯌꯥꯔꯦꯕ
ꯑꯃ ꯍꯥꯏꯗꯤ ꯍꯥꯏꯕꯗꯨ ꯑ ꯑꯗꯨꯗ ꯅꯪꯅ ꯄꯥꯝꯕꯗꯣ ꯀꯔꯝꯕꯔꯥ ꯍꯥꯏꯅ ꯍꯥꯏꯕ
ꯐꯅꯦꯛ ꯐꯅꯦꯛꯒꯨꯝꯕ ꯁꯦ ꯐꯅꯦꯛ ꯁꯦꯅ